ꯇꯥꯛ ꯈꯔꯕꯣ ꯑꯕꯣ ꯇꯥꯔꯦ ꯑꯩ ꯍꯥꯞꯇ ꯆꯠꯇꯦ ꯑꯩ ꯆꯠꯇ꯭ꯔꯤꯌꯦ ꯌꯨꯝꯗ ꯂꯩ
ꯌꯨꯝꯗ ꯂꯩꯕ
ꯃꯇꯝ ꯈꯔ ꯂꯩ ꯎꯝ ꯑꯩ ꯏꯌꯔꯕꯤꯁ ꯍꯥꯞꯇꯦ ꯍꯥꯏꯕ ꯅꯪꯅ ꯑꯩ ꯈꯣꯟꯖꯦꯜꯁꯦ ꯑ ꯅꯪ ꯈꯣꯟꯖꯦꯜꯁꯦ ꯌꯥꯝ ꯇꯞꯅ ꯌꯧꯔꯦ ꯑꯩꯉꯣꯟꯗ
ꯑꯣ ꯑꯩꯅ ꯉꯥꯡꯕꯁꯤ
ꯑꯩꯅ ꯉꯥꯡꯕꯁꯤꯒ ꯑꯗꯨꯒ ꯈꯦꯅꯔꯦꯕ ꯌꯧꯔꯤꯕ ꯑ ꯉꯥꯛꯇꯪ ꯂꯩꯔꯕꯗꯤ ꯐꯔꯛꯄꯅꯦ ꯁꯤꯁꯦ ꯍꯦꯛ ꯍꯧꯕꯒ ꯁꯨꯃꯥꯏꯅ ꯇꯧꯕꯅꯦ
ꯎꯝ ꯑꯗꯨ
ꯌꯥꯝ ꯦ ꯂꯩꯕꯁꯤ ꯐꯠꯇꯦ ꯍꯥꯏꯌꯦ ꯃꯣꯏꯅ ꯄꯩꯁ ꯀꯛꯑꯦ ꯍꯥꯏꯌꯦꯦ ꯑꯣ ꯑꯩꯈꯣꯏꯅꯍ ꯅꯠꯇꯦ ꯀꯩꯅꯣꯁꯤꯗꯤ
ꯎꯝ ꯑꯗꯨꯕꯨꯗꯤ
ꯈꯨꯝꯃꯛꯑꯣ ꯅꯪ
ꯍꯣꯏ ꯈꯨꯝꯃꯛꯀꯦ꯫
ꯍꯣꯏ ꯍꯣꯏ ꯈꯨꯝꯃꯛꯀꯦ ꯑꯩꯁꯨ ꯍꯦꯛ ꯇꯥꯕꯒꯅꯤ ꯑꯗꯨꯅꯤ ꯍꯥꯏꯖꯦ ꯅꯣꯛꯄꯗꯤ ꯌꯥꯗ ꯃꯣꯏꯖꯦ
ꯐꯪꯗꯦ ꯕꯖꯥꯔꯒꯤ ꯀꯥꯡꯁꯤ ꯈꯨꯟꯈꯤꯉꯦ
ꯄꯨꯡ ꯀꯌꯥ ꯇꯥꯒ꯭ꯔꯒꯦ ꯃꯥꯄꯜ ꯇꯥꯔꯕꯣ ꯇꯔꯥ ꯇꯥꯔꯕꯣ
ꯇꯔꯥ ꯇꯥꯔꯝꯃꯅꯤ
ꯑꯗꯨ ꯍꯥꯏꯔꯒ ꯉꯁꯥꯏ ꯀꯩꯅꯣ ꯊꯣꯛꯄꯗꯨ ꯈꯪꯕ꯭ꯔꯥ ꯁꯣꯔꯥꯗ
ꯑꯣꯑꯣ ꯃꯣꯏ ꯈꯨꯗꯣꯡꯊꯤꯕ ꯊꯣꯛꯑꯦꯗꯣ
ꯑ ꯎꯔꯕ ꯑꯗꯨꯗꯣ
ꯑꯈꯣꯏ
ꯑꯩꯈꯣꯏ ꯑꯩ ꯌꯦꯡꯗ꯭ꯔꯤ ꯑꯩ ꯑꯣ ꯈꯪꯗꯦꯗ ꯌꯥꯝ ꯀꯟꯅ ꯊꯧꯅꯕ ꯖꯥꯠꯅꯤꯗ ꯑꯩꯁꯨ ꯀꯩꯅꯣꯗ ꯎꯕꯅꯤꯗ ꯑ ꯑꯗꯨꯝ ꯃꯣꯏ ꯊꯥꯒꯠꯅꯔꯛꯄꯗꯣ ꯑꯗꯨꯗ ꯎꯕꯅꯤꯗ
ꯑꯣ
ꯩ ꯑꯗꯨ ꯈꯤꯇꯪ ꯃꯃꯥꯏ ꯑꯩ ꯊꯦꯛꯐꯝ ꯂꯩꯗꯅꯀꯣ ꯑꯗꯨ ꯃꯄꯥꯟꯗ ꯑꯣꯏꯖꯥꯠꯂ ꯈꯪꯗꯦ
ꯑꯣꯏ ꯑꯩꯁꯨ ꯐꯖꯅ ꯌꯦꯡꯗ꯭ꯔꯤ ꯍꯣꯔꯦꯟ ꯌꯦꯡꯉ ꯈꯪꯅꯤ ꯑꯥ ꯑꯥ ꯑꯥ ꯍꯣꯏ ꯀꯩꯅꯣꯒꯤꯗ ꯎꯝ ꯍꯣꯏ ꯍꯣꯏ
ꯈꯤꯇꯪ ꯊꯦꯛ ꯄꯨꯂꯞ ꯇꯧꯕ ꯑꯃ ꯂꯩꯗꯅꯀꯣ ꯃꯥꯒꯤ ꯈꯤꯇꯪ ꯍꯦꯟꯕꯒ
ꯑ
ꯑ ꯗꯨꯋꯥꯏꯗ ꯃꯥꯜꯂꯦ ꯃꯣꯏꯇꯩꯗꯤ ꯍꯁꯥꯏ ꯏꯁ ꯌꯧꯐꯥꯠꯇ꯭ꯔꯤꯉꯩꯗ ꯍꯣꯏ ꯑꯗꯨ ꯌꯧꯐꯥꯠꯇ꯭ꯔꯤꯉꯩꯗ ꯀꯟꯅ ꯊꯧꯔꯝꯗꯧ ꯃꯥꯜꯂꯦ ꯒꯥꯔꯤꯒꯗꯨ ꯄꯨꯡ ꯂꯣꯏ ꯂꯣꯏꯔꯦ ꯒꯥꯔꯤ ꯃꯆꯥꯗꯣ ꯎꯝ ꯃꯈꯨꯠ ꯀꯥꯗꯨ ꯇꯠꯂꯒ ꯇꯑ ꯄꯨꯔꯥ ꯇꯠꯂꯒꯅꯦ ꯇꯥꯔꯦ ꯃꯈꯨꯠ ꯅꯥ ꯑꯃ ꯍꯥꯟꯅ ꯀꯥꯏꯗꯅꯣꯃ ꯃꯈꯣꯡꯒ ꯗꯨꯁꯨ ꯂꯣꯏꯅ ꯇꯦꯛꯑꯦꯕ꯫ ꯑꯁ ꯑꯗꯨꯗꯤ ꯐꯖꯅ ꯊꯣꯝꯃꯝꯃꯅꯤ ꯎꯝ ꯐ ꯒꯥꯔꯤ ꯑ ꯑꯆꯧꯕꯗꯨꯕꯨꯗꯤ ꯑ ꯁꯣꯛꯄ ꯈꯇꯅꯦ ꯑꯃꯗꯨꯗꯤꯁ ꯑꯗꯨꯝ ꯈꯨꯗꯛꯇ ꯂꯩꯇ꯭ꯔꯕ ꯃꯥꯜꯂꯦ꯫
ꯍꯣꯏ ꯑꯗꯨꯝ ꯂꯩꯒꯤꯗꯝꯅꯗꯤ
ꯒꯤꯗꯝꯅꯗꯤ ꯐꯩꯌꯦꯅ ꯑꯩꯁꯨ ꯐꯩꯅꯗꯤ ꯈꯜꯂꯦ ꯊꯤꯅ ꯁꯣꯛꯄꯗꯣ ꯀꯩꯁꯨ ꯑꯥ ꯍꯌꯦꯡ ꯐꯒꯠꯄꯗꯣ ꯅꯨꯡꯉꯥꯢꯁꯨ ꯅꯨꯡꯉꯥꯢꯔꯣꯢ ꯃꯁꯥꯅꯁꯨ ꯅꯨꯡꯉꯥꯏꯔꯣꯏ ꯃꯥ ꯃꯈꯨꯠꯁꯨ ꯌꯥꯎꯔꯔꯣꯏ ꯃꯈꯣꯡ ꯀꯩꯁꯨ ꯌꯥꯔꯔꯣꯏ ꯑꯗꯣ꯫
ꯎꯝ ꯍꯤꯡꯕꯒꯤ ꯂꯥꯏꯐ ꯀ꯭ꯌꯝ ꯀꯥꯟꯅꯗ꯭ꯔꯕꯗꯣ꯫
ꯆꯥꯛ ꯌꯥꯝ ꯅꯨꯡꯁꯨ ꯅꯨꯡꯉꯥꯏꯔꯣꯢꯗꯅ ꯃꯁꯥꯁꯨ꯫
ꯎꯝ꯫
ꯈꯪꯗꯦ ꯅꯨꯡꯕꯨꯗꯤ ꯅꯨꯡꯉꯥꯏꯇꯦꯕꯣ ꯑꯗꯨꯝ꯫ ꯑꯗꯣ ꯀ꯭ꯌꯝ ꯍꯨꯖꯤꯛꯀꯥꯜꯁꯦ ꯌꯥꯝꯅ ꯊꯣꯛꯅꯩ ꯍꯥꯢꯕ ꯁꯨꯃꯥꯢꯅꯥ ꯍꯣꯏ ꯑꯁ ꯊꯧꯕꯥꯜ ꯂꯝꯕꯤꯁꯦ ꯌꯥꯗ꯭ꯔꯝꯅꯦ꯫ ꯑꯦꯛꯁꯤꯗꯦꯟ ꯖꯣꯟ ꯑꯣꯏ ꯂꯩꯔꯦ꯫ ꯎꯝ ꯂꯝꯕꯤꯁꯦ ꯐꯃꯟꯕꯒꯤ ꯇꯧꯔꯤꯕ꯭ꯔꯥ ꯒ꯭ꯌꯥꯟ ꯇꯥꯗ꯭ꯔꯦ ꯎꯝ ꯂꯝꯕꯤ ꯐꯕꯒꯤꯅꯦꯕ꯫ ꯑꯗꯨ ꯂꯝꯕꯤ ꯐꯕꯒꯤ ꯍꯥꯏꯔꯒ ꯍꯧꯖꯤꯛ ꯁꯤ ꯃꯌꯥꯏ ꯂꯝꯕꯤꯁꯨ ꯂꯝꯕꯤꯗꯤ ꯐꯔꯦꯕꯀꯣ
ꯎꯝ꯫
ꯑꯗꯨꯒ ꯂꯝꯕꯤꯖꯤ ꯄꯤꯛꯄ ꯌꯥꯝ ꯊꯤꯟ ꯄꯤꯛꯈ꯭ꯔꯦ ꯑꯗꯨꯛꯀꯤ ꯃꯇꯤꯛ ꯄꯤꯛꯈ꯭ꯔꯦ ꯑꯗꯨꯅꯅꯦ ꯕꯦꯔꯥꯅꯤ ꯁꯣꯝꯁꯤꯁꯨ꯫ ꯑꯁꯨꯝ ꯍꯥꯟꯗꯩ ꯍꯦꯟꯅ ꯄꯤꯛꯁꯤꯜꯂꯤꯔꯣ ꯀꯃꯥꯏꯟ ꯇꯩꯅꯣ, ꯍꯥꯟꯗꯩꯕꯨꯗꯤ ꯄꯤꯁꯤꯟꯗꯦꯕꯀꯣ ꯑꯗꯨ ꯑꯣꯏꯔꯒꯁꯨ ꯑ ꯍꯣꯏ ꯒꯦꯞ ꯂꯩꯒꯤꯕꯒꯤ ꯒꯤ ꯁꯥꯏꯠꯇ ꯊꯧꯗꯒꯦꯁꯨ ꯌꯥꯗꯕꯗꯣ
ꯎꯝ
ꯑ ꯑꯗꯨꯒꯤ ꯑꯗꯨꯝ ꯈꯤꯇꯪ ꯀꯩꯅꯣ ꯇꯧꯔꯀꯥꯟꯗꯗꯤ ꯅꯨꯡꯉꯥꯏꯇꯦꯗꯅ ꯒꯥꯔꯤꯗ ꯃꯣꯏꯗꯣ ꯄꯥꯛꯊꯣꯛꯄꯒꯤ ꯂꯣꯏꯅ ꯀꯣꯛꯊꯣꯛꯄ ꯂꯣꯏꯔꯕꯅꯦ ꯑꯗꯣ ꯄꯩꯁꯥꯗꯣ ꯃꯠꯈ꯭ꯔꯕꯅꯤꯅ ꯄꯥꯛꯊꯣꯛꯄꯒꯤ ꯊꯥꯅꯕꯒꯤ ꯄꯩꯁꯥꯗꯨ ꯂꯩꯇ꯭ꯔꯦꯌꯦ ꯑꯗꯨꯅꯅꯦ ꯍꯧꯖꯤꯛ ꯂꯩꯗꯨꯗ ꯊꯥꯖꯤꯜꯂꯒ ꯄ꯭ꯔꯖꯥꯁꯦ ꯑꯃꯨꯛ ꯅꯦꯝꯊꯍꯜꯂꯤꯕ ꯅꯠꯇ꯭ꯔꯗꯤ ꯑꯃꯨꯛ ꯂꯥꯟ
ꯀꯩꯅꯣ ꯊꯤꯀꯥꯗꯥꯔꯅ ꯃꯠꯂꯤꯔꯥ ꯅꯠꯇ꯭ꯔꯒꯅ ꯃꯣꯏꯒꯤ ꯀꯦꯟꯗ꯭ꯔ ꯀꯦꯟꯗ꯭ꯔꯒꯤ ꯑꯦꯝ ꯑꯦꯜ ꯑꯦꯅ ꯃꯠꯂꯤꯔꯥ ꯀꯃꯥꯏꯅ ꯇꯧꯔꯤꯅꯣ
ꯈꯪꯗ꯭ꯔꯦ ꯃꯠꯄꯁꯦ ꯃꯆꯥꯅꯗꯤ ꯀꯩꯁꯨ ꯃꯠꯄꯗꯤ ꯉꯝꯃꯣꯏ ꯑꯆꯧꯕꯗꯒꯤ ꯃꯠꯂꯛꯄꯗꯨꯅ ꯃꯊꯪ ꯃꯊꯪ ꯃꯠꯊꯅꯔꯛꯄ ꯑꯣꯏꯔꯝꯗꯣꯏꯅꯦꯕ ꯃꯆꯥꯅ ꯈꯛꯇ ꯃꯠꯄꯗꯤ ꯉꯝꯃꯣꯏ ꯍꯣꯏ ꯍꯣꯏ ꯍꯣꯏ ꯑꯗꯨꯃꯥꯏꯅ ꯈꯥꯏꯗꯣꯛꯅꯈꯤ ꯀꯥꯟꯗ ꯑ ꯂꯥꯁꯇ ꯊꯥꯔꯤꯕ ꯃꯤꯗꯨꯅ ꯑꯩ ꯌꯥꯝ ꯊꯥꯕ ꯉꯝꯃꯣꯏ ꯌꯥꯝ ꯌꯥꯝ ꯊꯥꯎ ꯍꯥꯏꯔꯗꯤ ꯅꯣꯏꯒꯤꯗꯨ ꯄꯤꯔꯛꯑꯣ ꯍꯥꯏꯅꯔꯛꯑꯗꯤ ꯍꯥꯏꯗꯣꯛꯅꯔꯛꯑꯅꯤꯅ ꯑꯗꯨꯝ ꯑꯗꯨꯗꯤ ꯐꯔꯦ ꯈꯤꯇꯪꯗꯣ ꯊꯥꯔꯣ ꯍꯥꯏꯔꯒ ꯑꯗꯨꯃꯥꯏꯅ ꯂꯩꯈꯤꯕ ꯑꯣꯏꯗꯣꯏ ꯅꯦ
ꯑꯣ ꯍꯣꯏ
ꯑꯗꯨꯅ ꯂꯝꯕꯤꯗꯤ ꯅꯨꯡꯉꯥꯏꯔꯦꯕꯣ ꯀꯔꯤ ꯀꯩꯒꯤꯅꯣ ꯍꯥꯏꯁꯦ ꯅꯠꯇꯦ ꯑꯗꯨ ꯁꯟꯗꯦ ꯍꯥꯏꯔꯒ ꯀꯩꯅꯣꯒꯤ ꯅꯣꯒꯤ ꯀꯩꯅꯣꯗꯨꯅ ꯀꯃꯥꯏꯅ ꯇꯧꯕ
ꯑꯗꯣ ꯑꯩꯅ ꯍꯪꯉꯦ ꯃꯥ ꯑꯗꯣ ꯍꯟꯗꯛ ꯀꯩꯅꯣ ꯅꯣꯇꯤꯁ ꯊꯣꯛꯂꯛꯑꯅꯤ ꯑꯗꯨꯒ ꯃꯣꯏꯗꯣ ꯍꯧꯕ ꯌꯥꯔꯦꯅ ꯍꯥꯏꯔꯛꯄ ꯑꯗꯣ ꯑꯩꯅ ꯅꯪ ꯑꯥꯗ ꯂꯩꯗꯣꯏꯔꯥ ꯁꯤꯗ ꯂꯩꯗꯣꯏꯔꯥ ꯍꯪꯉꯛꯅ ꯁꯤꯗꯕꯨꯗꯤ ꯇꯧꯅꯦꯗꯤ ꯍꯥꯏꯌꯦꯕꯀꯣ ꯑꯗꯣ ꯒꯤꯐ ꯅꯨꯡ ꯇꯧꯁꯤ ꯁꯤ ꯍꯥꯏꯔꯛꯣ ꯀꯃꯥꯏꯅ ꯇꯧꯕ
ꯈꯪꯗꯦ ꯑꯗꯨꯗꯤ ꯑꯗꯣ ꯃꯥ ꯆꯥꯛ ꯆꯥꯁꯦ ꯍꯥꯏꯕꯩ ꯃꯑꯣꯡꯗꯗꯤ ꯍꯥꯏꯈꯤꯕ ꯆꯥꯛ ꯉꯔꯥꯡ ꯑꯗꯨꯝ ꯆꯥꯎꯕ ꯆꯥꯎꯗꯕ ꯑꯗꯨꯝ ꯑꯩꯈꯣꯏ ꯃꯔꯤ ꯑꯗꯨꯝ ꯆ ꯁꯤꯔꯥꯅꯗꯤ ꯍꯥꯏꯈꯤꯕꯅꯦ ꯕꯕꯥꯗꯣ
ꯎꯝ ꯍꯣꯏ ꯍꯣꯏ ꯑꯗꯨꯃꯥꯏꯅ ꯇꯧꯔꯁꯤ
ꯎꯝ ꯑꯗꯨꯃꯥꯏꯅ ꯇꯧꯗꯣꯏꯗꯤ ꯍꯣꯏ ꯀꯦꯛ ꯅꯥꯎ ꯑꯃ ꯇꯧꯕꯤꯔꯒ ꯑꯗꯨꯝ ꯈꯪꯗꯦ ꯀꯩꯅꯣꯃ ꯄꯤꯁꯤ ꯁꯦ ꯍꯥꯏꯔꯒꯁꯨ
ꯍꯣꯏ ꯌꯦꯡꯉꯁꯤ ꯃꯥꯁꯨ ꯄꯩꯁꯥꯗꯤ ꯆꯤꯜꯂꯦ ꯑꯉꯔꯥꯡ ꯅꯍꯥꯟꯅ ꯍꯥꯏꯔꯛꯄꯅꯦ ꯑꯩꯁꯨ ꯀ꯭ꯂꯤꯅꯤꯛ ꯆꯠꯇ꯭ꯔꯕ
ꯆꯠꯇ꯭ꯔꯕꯅꯤꯅ ꯎꯝ ꯍꯥꯏꯕꯅꯦ ꯍꯥꯏꯕꯅꯤ ꯑꯗꯣ ꯉꯔꯥꯡ ꯀꯩꯅꯣ ꯆꯪꯕꯗꯒꯤ ꯈꯤꯇꯪꯕꯨꯗꯤ ꯑꯃꯨꯛ ꯄꯩꯁꯥ ꯐꯔꯝꯒꯗ꯭ꯔꯥ ꯆꯥꯝ ꯆꯅꯤꯗ ꯑꯣꯏꯔꯁꯨ ꯀꯣ ꯍꯣꯏ ꯍꯣꯏ ꯍꯣꯏ ꯑꯗꯨꯕꯨꯗꯤ ꯑꯗꯨꯏꯕꯨꯗꯤ ꯃꯃꯥ ꯌꯥꯝ ꯆꯪꯍꯧꯤꯗꯣ ꯐꯥꯏ ꯎꯝ ꯑꯗꯨꯗꯣ ꯀꯩꯅꯣ ꯇꯥꯔꯝꯅꯦꯕ ꯕꯥ ꯑꯗꯨꯒꯤꯅꯦ ꯑꯩꯅ ꯉꯁꯥꯏ ꯍꯪꯉꯛꯏꯗꯣ ꯁꯒꯣꯜ ꯁꯟ ꯅꯨꯃꯤꯠꯇꯣ ꯅꯪ ꯁꯨꯇꯤ ꯑꯣꯏꯗꯣꯏꯔ ꯑꯗꯣ
ꯁꯒꯣꯟ ꯁꯟꯇ ꯑꯞꯖꯥꯂ
ꯇꯥꯕꯅꯦꯕ ꯑꯗꯣ ꯑꯩꯁꯨ ꯁꯒꯣꯜꯁꯦꯟ ꯅꯨꯃꯤꯠꯇꯣ ꯁꯤꯗꯤꯤ ꯂꯧꯗꯣꯏꯒꯦ ꯍꯥꯏꯗꯣꯏꯅꯦꯕ ꯑꯗꯨꯒꯤꯅꯤ ꯅꯣꯏ ꯌꯥꯅꯅꯕ ꯩꯅꯣ ꯇꯧꯔꯛꯑꯣ ꯍꯥꯏꯗꯤ ꯑꯌꯨꯗ ꯑꯩꯕꯨꯗꯤ ꯎꯝ ꯑꯩꯕꯨꯗꯤ ꯍꯥꯏꯅꯔꯅꯤ ꯂꯧꯔꯒꯦꯅ ꯑꯗꯨꯏꯗꯨꯃ ꯈꯟꯕꯅꯦꯕ ꯑꯗꯨꯃꯥꯏꯅ ꯂꯧꯒꯦꯅ
ꯍꯣꯏ ꯌꯦꯡꯉꯁꯤ
ꯟꯕ
ꯎꯝ
ꯀꯩꯅꯣꯗꯤ ꯑꯁꯤ ꯃꯌꯦꯛꯀꯥꯏꯒꯤ ꯅꯨꯄꯥꯗꯨꯗꯤ ꯃꯣꯏ ꯀꯩꯅꯣ ꯋꯥꯠꯂꯤꯕ ꯅꯠꯇ꯭ꯔꯣ ꯑꯩꯅ ꯑꯗꯅꯦ ꯍꯧꯖꯤꯛꯁꯦ ꯀꯩꯅꯣ ꯎꯝ ꯆ ꯖꯨꯟ ꯑꯥꯒꯁꯀꯤꯅꯦ ꯀꯩꯅꯣꯗ ꯀꯨꯟꯊ꯭ꯔꯥꯗ
ꯑꯗꯨ
ꯍꯣꯏꯔꯃ ꯇꯜꯂꯦ ꯍꯥꯏ ꯑꯩꯈꯣꯏ ꯏꯇꯩꯃꯥ ꯇꯜꯂꯦ ꯍꯥꯏꯔꯃꯤꯅ ꯆꯥꯕꯗꯪ ꯂꯥꯛꯑꯣ ꯍꯥꯏꯔꯁꯨ ꯍꯥꯏꯔꯒ ꯂꯣꯏꯔꯦ ꯀꯩꯗꯧꯔꯒꯦ
ꯎꯝ ꯊꯥ ꯑꯅꯤ ꯋꯥꯠꯂꯤꯗꯨꯕꯨ
ꯌꯥꯝ ꯋꯥꯠꯂꯦ ꯑꯗꯨꯅꯦ ꯍꯥꯏꯁꯦ
ꯑꯗꯨ ꯀꯩꯅꯣꯒꯤ ꯃꯥꯒꯤ ꯕꯥꯔꯗꯦ ꯗꯦꯠꯁꯦ ꯑꯩꯅ ꯊꯑꯣꯏꯅ ꯍꯪꯉꯨꯔ
ꯊꯥꯑꯣꯏꯅ ꯍꯪꯉꯨꯏꯔꯣ ꯁꯤꯛꯁꯇꯤꯟ ꯅꯠꯇꯔꯥꯕꯥ ꯀꯅꯥꯒꯤꯅꯣ ꯀꯔꯝꯕ ꯊꯣꯏꯅꯣ ꯎ ꯂꯩꯔꯨꯅꯨ ꯁꯦꯝꯝꯗꯣꯛꯍꯧꯔꯣ
ꯑꯩꯕꯨ ꯍꯥꯠꯀꯦ ꯍꯥꯏꯔꯅꯤ ꯍꯌꯦꯡ
ꯍꯥꯠꯆꯒꯤꯅꯤꯅ ꯅꯨꯡꯁꯤꯕꯤꯗꯦꯅ ꯇꯧꯖꯒꯦ ꯁꯉꯦ
ꯇꯧꯔꯦꯏꯕꯦꯝꯃ ꯅꯪꯒꯤꯗꯤ ꯕꯥꯔꯗꯦꯗ ꯑꯩ ꯅꯤꯡꯁꯤꯡꯕꯤꯔꯛꯑꯒ ꯇꯧꯔꯛꯑꯦ
ꯎ ꯑꯗꯨꯅꯦ ꯂ ꯅꯤꯡꯁꯤꯡꯂꯔꯕꯗꯤ ꯃꯤ ꯕꯥꯔꯗꯦꯒꯨꯝꯕ ꯌꯥꯝ ꯆꯤꯡꯒꯤꯃꯗ ꯃꯊꯪꯒꯤ ꯁꯒꯣꯜꯁꯦꯟꯗꯨ ꯇꯥꯕꯅꯦꯕ ꯅꯦ
ꯑꯗꯨꯒ ꯅꯒꯤꯟ ꯃ ꯀ ꯀꯥꯎ ꯀꯜꯂꯦ ꯅꯒꯨꯟ ꯏ ꯀꯥꯎ ꯍꯥꯏꯦ
ꯑꯩꯅ ꯌꯥꯝ ꯊꯥꯖꯗꯅ ꯑꯦꯄ꯭ꯔꯤꯜ ꯀꯨꯟ ꯅꯨꯃꯤꯠ ꯇꯔꯦꯛꯇ ꯑꯗꯨꯗꯗꯤ ꯀꯥꯎꯅꯦꯕ ꯌꯥꯝ ꯂꯥꯏꯅꯗꯤ ꯅꯤꯡꯁꯤꯡꯕ ꯌꯥꯏꯗꯅ ꯑꯗꯨꯀꯣ ꯑꯗꯨꯗꯅꯦ ꯏꯠꯇꯀꯥꯎ ꯏꯠꯇꯀꯥꯎ ꯑꯇꯩꯁꯤꯅ ꯑꯃꯨꯛ ꯅꯤꯡꯁꯤꯡ ꯀꯩꯝ ꯂꯩꯇꯕꯃꯤꯅ ꯑꯗꯨꯝ ꯅꯤꯡꯁꯤꯡꯗ꯭ꯔꯦꯕ ꯎꯝ ꯅꯤꯡꯁꯤꯡꯗꯦ ꯍꯥꯏꯗꯤ ꯑꯗꯨꯅ ꯐꯣꯟ ꯅꯝꯕꯔꯗꯣ ꯁꯦꯞ ꯇꯧꯔꯤꯅꯦ ꯕꯥꯔꯗꯦ ꯃꯈꯩꯗꯣ
ꯎꯝ
ꯆꯗꯤ ꯀꯥꯎꯋꯦꯒꯤ ꯑꯗꯨ ꯇꯧꯅ ꯇꯧꯅꯁꯨ ꯑꯗꯨꯝ ꯀꯥꯎꯋꯦ ꯑꯗꯨ ꯀꯥꯎꯕꯒꯤ ꯃꯑꯣꯡꯗꯤ ꯂꯣꯏ ꯍꯧꯖꯤꯛ ꯅꯣꯏꯒꯤ ꯅꯃꯤꯡ ꯑꯩꯩꯁꯦ ꯃꯤꯡꯒ ꯀꯩꯅꯣ ꯃꯈꯩꯗꯣ ꯂꯣꯏꯅ ꯍꯥꯞꯄꯤꯅꯦꯕ ꯑꯩꯅ ꯀꯟꯇꯦꯛꯇꯣ ꯁꯦꯞ ꯇꯧꯔꯤꯁꯦ ꯑꯗꯣ ꯑꯗꯨꯝ ꯀꯥꯎꯋꯦ ꯍꯥꯏꯕ ꯑꯗꯨ ꯇꯧꯅ ꯇꯧꯅ
ꯍꯣꯏ ꯅꯍꯥꯟ ꯑꯩ ꯎꯔꯝꯃꯦ ꯅꯧꯩ
ꯚꯞ ꯑꯣꯏ ꯊꯝꯃꯤꯅꯦ ꯍꯥꯏꯕ ꯀꯥꯎꯃꯟ ꯂꯩꯒ ꯑꯗꯨꯒꯅꯦ ꯑꯗꯨꯁꯨ ꯑꯗꯨꯝ ꯅꯤꯡꯁꯤꯡꯗꯕꯗꯣ ꯗꯦꯔ
ꯃꯦꯔ ꯀꯥꯑ ꯊ
ꯌꯥꯃꯤꯖꯤꯡꯒꯟꯗ ꯕꯊꯗꯦꯒꯨꯝꯕꯁꯦ ꯑꯩꯗꯤ ꯆꯤꯡꯔꯣꯏ ꯅ ꯀꯥꯕꯅꯦ ꯉꯁꯤ ꯈꯪꯗꯦ ꯉꯁꯤ ꯈꯣꯡ ꯌꯥꯝ ꯆꯣꯛꯊꯣꯏꯕ ꯀꯨꯏꯅ ꯂꯦꯞꯍꯟꯕꯒꯤ ꯍꯌꯦꯡ ꯍꯧꯖꯤꯛ ꯈꯪꯗꯦ ꯀꯩꯝꯇꯧꯔꯝꯗ꯭ꯔꯗꯤ ꯀꯥꯕꯁꯦ ꯑꯗꯨꯒ
ꯀꯩꯅꯣ ꯉꯁꯤ ꯑꯅꯥꯕ ꯌꯥꯝ ꯂꯥꯛꯄ꯭ꯔꯥ ꯅꯪ ꯀꯩꯅꯣ ꯇꯧꯕꯋꯦ ꯌꯥꯝ ꯆꯣꯛꯊꯩꯑꯦꯕ
ꯍꯥꯏꯗꯤ ꯑꯗꯨ ꯊꯪꯅ ꯊꯪꯖꯅ ꯍꯥꯏꯗꯤ ꯖꯣꯔ ꯖꯣꯔ ꯂꯥꯛꯁꯤꯟꯕ ꯅꯠꯇ꯭ꯔꯒꯁꯨ ꯃꯄꯥ ꯆꯥꯅꯅ ꯍꯦꯛ ꯇꯥꯈꯤꯕ ꯍꯥꯏꯇꯥꯔꯦ ꯈꯤꯇꯪ ꯐꯝꯊꯕ ꯃꯄꯥ ꯆꯥꯈꯤꯗꯕꯒꯤ ꯑꯗꯨꯝ ꯂꯦꯞꯄꯒ ꯂꯩꯕꯅ ꯈꯈꯤꯔ ꯅꯝꯈꯤꯕ ꯍꯥꯏꯇꯥꯔꯦ
ꯎꯝ ꯑꯗꯨꯣ ꯅꯣꯏꯅꯤ ꯅꯣꯏꯅꯤ
ꯅꯣꯏꯅꯦ ꯌꯦꯡꯕꯅꯤꯅ ꯄꯦꯁꯦꯟꯗꯤ ꯀꯩꯁꯨ ꯌꯥꯝꯅ ꯅꯣꯏ ꯄ꯭ꯔꯦꯁꯔꯗꯤ ꯂꯩꯔꯝꯃ ꯑꯗꯨ ꯋꯥꯗꯤ ꯋꯥꯔꯝꯃꯣꯏ ꯍ ꯑꯗꯨꯕꯨꯗꯤ ꯑꯣꯏꯕ ꯑꯗꯨꯗꯅꯦ ꯉꯁꯥꯏꯒꯤ ꯑꯃꯅ ꯌꯦꯡꯀꯥꯟꯗ ꯑꯃꯅ ꯑꯃꯨꯛ ꯂꯦꯞꯄꯒ ꯃꯥꯒꯤ ꯑꯋꯥꯠ ꯑꯄꯥ ꯇꯧꯅꯕꯗꯣ ꯑꯗꯨꯃꯥꯏꯅ ꯇꯧꯕꯒꯤꯅꯦ ꯑꯗꯨ ꯇꯧꯕꯣ ꯏꯜꯂꯤ ꯑꯗꯨꯅꯦꯕ ꯋꯥꯔꯤꯔꯤꯁꯤꯅ ꯐꯝꯃꯒ ꯇꯧꯈꯤꯕꯗꯨꯅ ꯍꯦꯟꯅ ꯍꯩꯕ ꯑꯗꯨꯃꯥꯏꯅ ꯇꯧꯔꯒꯅꯦ ꯍꯌꯦꯡ ꯃꯤꯅ ꯅꯪ ꯑꯩꯅ ꯌꯥꯝꯅ ꯍꯥꯏꯗꯣꯛꯑ ꯑꯃ ꯂꯩ ꯅꯪ ꯇꯨꯃꯤꯠ ꯂꯩꯀꯥꯟꯗ ꯅꯪ ꯌꯥꯝ ꯁꯥꯎꯕ ꯌꯥꯝ ꯃꯥꯜꯂꯦꯕ ꯍꯥꯏꯐꯦꯠꯇꯪ ꯏꯁꯃꯥꯏꯂꯤ ꯑꯣꯏꯕ꯭ꯔꯥ ꯀꯩꯅꯣ ꯇꯧꯕ ꯃꯤꯅ ꯂꯥꯛꯄ ꯀꯥꯟꯗꯣ ꯅꯣꯛ ꯊꯣꯛꯁ ꯍꯦꯡꯡ ꯎ ꯅꯩꯋꯤꯗ ꯑꯣꯏꯕꯅꯦ ꯑꯣꯏꯕꯅꯦ ꯌꯥꯝ ꯍꯩꯕꯅꯦ
ꯎꯝ
ꯅꯁꯨ ꯈꯤꯇꯪ ꯍꯥꯏ ꯃꯤꯅꯁꯨꯅꯨꯡ ꯅꯨꯡꯁꯤꯍꯟꯗꯣꯔꯤꯕꯅꯤ ꯅꯨꯡꯉꯥꯏꯕꯅꯦ ꯑꯗꯨꯕꯨꯗꯤ ꯑꯁ ꯑꯗꯣ ꯍꯣꯏ ꯍꯌꯦꯦꯛ ꯍꯧꯕꯒꯕꯨꯗꯤꯗ ꯎꯀꯥꯟꯗꯕꯨꯗꯤ ꯑꯗꯨꯃꯥꯏꯅ ꯈꯜꯂꯝꯃꯒꯁꯨ ꯋꯥꯔꯤ ꯁꯥꯒꯦꯀꯥꯟꯗꯕꯨꯗꯤ ꯑꯗꯨꯝ ꯐꯖꯅ ꯁꯥꯗꯦ ꯁꯥꯏꯕꯀꯣ ꯑꯗꯨꯒꯅꯦ ꯃꯣꯏꯒꯤꯅ ꯀꯃꯥꯏꯅ ꯇꯧꯏꯤ ꯍꯥꯏ ꯀꯥꯟꯗ ꯄꯥꯡꯒꯟ ꯃꯈꯩꯗꯣ ꯉꯥꯡꯅꯕ ꯌꯥꯝ ꯋꯥꯏꯑꯕ ꯃꯣꯏꯅ ꯑꯣꯏꯅ ꯋꯥꯕꯗꯣ ꯑꯩꯈꯣꯏꯅ ꯏꯪꯅ ꯉꯥꯡꯉꯤꯈꯩ ꯑꯗꯨ ꯋꯥꯍꯟꯕꯗꯨ ꯇꯧꯋꯦꯕ ꯍꯥꯏꯗꯤ ꯈꯪꯗꯦ ꯃꯣꯏ ꯑꯗꯨꯝ ꯈꯔ ꯍꯩꯅꯩ ꯍꯥꯏꯇꯥꯔꯦ ꯃꯣꯏ ꯀꯥꯡꯪꯕꯨꯁꯦ ꯀꯅꯤ ꯍꯦꯂꯦꯅ ꯄꯦ ꯑꯣ ꯍꯦꯜꯂꯗꯤ ꯊꯝꯃꯒꯦ ꯑꯩ ꯑꯩꯅ ꯊꯝꯃꯒꯦ ꯎꯝ